ꯍꯂꯣ
ꯇꯥꯕ꯭ꯔꯣ
ꯇꯥꯏꯌꯦ ꯇꯥꯏꯌꯦ
ꯑꯣ ꯀꯩꯗꯧꯔꯝꯃꯤꯅꯣ
ꯊꯕꯛ ꯀꯅꯥ ꯂꯣꯏꯈꯤꯕꯒꯤ ꯉꯥꯛꯇꯪ ꯄꯣꯊꯥꯒꯦꯅꯤ ꯍꯤꯞꯄꯝꯕꯅꯤꯗ
ꯀꯩ ꯊꯥꯕꯛ ꯇꯧꯔꯝꯃꯤꯅꯣ
ꯑꯩꯁꯨ ꯉꯁꯤꯁꯦ ꯃꯪꯒꯟ ꯈꯔ ꯇꯥꯎꯔꯝꯕ ꯃꯪꯒꯟ ꯀꯤꯂꯣ ꯑꯍꯨꯝ ꯃꯈꯥꯏꯃꯨꯛꯀꯤ ꯆꯥꯡꯅꯦ ꯑꯩꯅ ꯇꯥꯎꯔꯤꯁꯦ ꯑꯗꯨꯗ ꯃꯪꯒꯟ ꯇꯥꯕ ꯂꯣꯏꯔꯛꯄꯗ ꯑꯗꯨꯝ ꯄꯨꯡ ꯇꯔꯥꯃꯥꯊꯣꯏ ꯃꯈꯥꯏ ꯈꯔ ꯍꯦꯟꯈ꯭ꯔꯦ ꯑꯗꯒꯤ ꯑꯃꯨꯛ ꯑꯩꯈꯣꯏ ꯏꯇꯩꯃ ꯍꯣꯏꯁꯨ ꯑꯩꯈꯣꯏ ꯗꯗꯥꯒ ꯃꯣꯏ ꯑꯅꯤꯗꯣ ꯃꯣꯏꯒꯤ ꯃꯆꯦꯒꯤ ꯅꯨꯄꯥꯗꯣ ꯑꯣꯄꯔꯦꯁꯟ ꯇꯧꯋꯦꯅ ꯑꯗꯨꯗꯨꯒꯤ ꯑꯅꯥꯕ ꯍꯪꯕ ꯆꯠꯂꯨꯅꯦꯅ ꯑꯃꯨꯛ ꯆꯠꯈꯤꯕ ꯆꯥꯛꯇꯨꯗꯤ ꯊꯣꯡꯉꯝꯃꯒ ꯍꯟꯖꯥꯡꯗꯤ ꯊꯣꯡꯉꯝꯗ꯭ꯔꯕ ꯑꯗ ꯑꯩꯁꯨ ꯁꯣꯝꯗ ꯊꯕꯛ ꯇꯧꯔꯕꯅꯤꯅ ꯏꯃꯨꯡꯒꯤ ꯆꯥꯛꯈꯨꯝꯒꯤ ꯀꯩꯅꯣꯗꯨꯗꯤ ꯑꯩꯅ ꯀꯩꯝꯇ ꯌꯥꯎꯕ ꯉꯝꯗ꯭ꯔꯦꯗꯅ ꯆꯥꯛꯇꯨꯗꯪ ꯊꯣꯡꯉꯝꯃ ꯆꯠꯈ꯭ꯔꯦꯕ ꯃꯣꯏꯁꯨ ꯍꯜꯂꯛꯑ ꯊꯣꯡꯉꯝꯒꯦꯅ ꯑꯗ ꯃꯣꯏ ꯍꯜꯂꯛꯑꯒ ꯑꯃꯨꯛ ꯍꯤꯟꯖꯥꯡ ꯊꯣꯡꯕ ꯑꯗꯒꯤ ꯀꯥꯡꯉꯧ ꯉꯧꯕꯗꯨ ꯉꯥꯏꯔꯒ ꯆꯥꯕꯗꯗꯤ ꯄꯨꯡ ꯕꯥꯔꯤ ꯃꯈꯥꯏꯃꯨꯛ ꯇꯥꯔꯦ ꯆꯥꯛꯆ ꯇꯣꯛꯄ ꯀꯨꯏꯗ꯭ꯔꯤꯅ ꯉꯥꯛꯇ ꯄꯣꯊꯥꯒꯦꯅ ꯑꯃꯨꯛ ꯄꯣꯊꯥꯔꯝꯕꯅꯤꯗ
ꯑꯣ ꯅꯣꯏꯒꯤ ꯅꯆꯥꯅꯨꯄꯤ ꯅꯆꯥꯅꯨꯄꯥ ꯂꯩꯕꯗꯨꯗꯤ ꯀꯩꯝ ꯇꯧꯗ꯭ꯔꯕ ꯃꯣꯏꯗꯨ ꯈꯔ ꯇꯧꯍꯟꯕ ꯌꯥꯗ꯭ꯔꯣ ꯀꯩꯒꯤꯅꯣ ꯃꯣꯏ ꯇꯨꯃꯤꯟ ꯂꯩꯗꯨꯅ
ꯁꯨꯝ ꯃꯣꯏꯅ ꯊꯣꯡꯕꯗꯣ ꯍꯩꯔꯣꯏꯅ ꯇꯧꯕꯅꯤꯗ ꯆꯥꯛ ꯊꯣꯡꯕꯕꯨꯗꯤ ꯏꯔꯥ ꯂꯥꯏꯁꯣ ꯃꯩꯗ ꯊꯣꯡꯕꯅꯤꯅ ꯑꯗꯨ ꯍꯤꯟꯖꯥꯡ ꯀꯩꯀꯥ ꯊꯣꯡꯕꯗꯨꯗꯤ ꯑꯉꯥꯡꯅ ꯊꯣꯡꯕꯅꯤꯅ ꯑꯃꯨꯛ ꯆꯥꯕꯗꯣ ꯅꯨꯡꯉꯥꯏꯔꯣꯏꯗ꯭ꯔꯅ ꯇꯧꯕꯅꯤꯗ ꯁꯧꯒꯔꯤ ꯒꯨꯝꯕ ꯊꯣꯡꯕꯕꯨꯗꯤ ꯂꯥꯏꯕꯅꯤꯅ ꯍꯩꯕ ꯑꯇꯩꯗꯤ ꯍꯩꯇꯦꯕ
ꯑꯗꯨ ꯈꯔ ꯈꯔ ꯊꯣꯡꯍꯟꯒꯗꯕꯅꯤ ꯍꯥꯎꯕ ꯍꯥꯎꯇꯕ ꯑꯗꯨꯝ ꯊꯣꯡꯗꯗꯤ ꯀꯃꯥꯏꯅ ꯍꯩꯔꯛꯀꯅꯤ ꯍꯩꯇꯦ ꯍꯩꯇꯦꯅ ꯁꯨꯝ ꯇꯧ ꯂꯩꯔꯗꯤ ꯑꯗꯨꯗꯤ ꯀꯃꯥꯏꯅ ꯍꯩꯔꯛꯀꯅꯤ ꯃꯣꯏꯗꯤ
ꯍꯣꯏ ꯑꯗꯨꯁꯨ ꯆꯨꯝꯃꯤ ꯈꯔ ꯈꯔꯗꯤ ꯇꯧꯍꯟꯒꯗꯕꯅꯤ ꯁꯨꯡꯇꯧ ꯇꯧꯗ꯭ꯔꯒꯗꯤ ꯁꯨꯡꯍꯩ ꯍꯩꯔꯣꯏꯗꯣꯏꯅꯤꯗꯅ ꯅꯪ ꯍꯥꯏꯗꯨꯁꯨ ꯌꯥꯝ ꯆꯨꯝꯃꯦ ꯑꯗꯨꯕꯨꯗꯤ ꯍꯣꯏ ꯃꯔꯛ ꯃꯔꯛꯇ ꯈꯔ ꯈꯔ ꯇꯧꯍꯜꯂꯁꯦꯅ ꯑꯩꯈꯣꯏꯁꯨ
ꯑꯩꯈꯣꯏꯗꯤ ꯑꯩꯈꯣꯏꯗꯤ ꯑꯉꯥꯡꯁꯦ ꯄꯤꯁꯛ ꯑꯣꯏꯔꯤꯉꯩꯗ ꯑꯗꯨꯝ ꯊꯣꯡꯕ ꯍꯩꯔꯛꯑꯦ ꯍꯥꯏꯕꯗꯤ ꯑꯗꯨꯝ ꯊꯥꯗꯣꯛ ꯊꯣꯡꯍꯜꯂꯛꯄꯒꯤꯀꯣ ꯑꯗꯨꯝ ꯀ꯭ꯂꯥꯁ ꯊ꯭ꯔꯤꯒ ꯀꯥꯕꯗꯣ ꯊ꯭ꯔꯤ ꯐꯣꯔ ꯀꯥꯕ ꯀ ꯀꯥꯕꯨ ꯀꯥꯔꯝꯈꯤꯔꯣꯏꯗ ꯑꯩꯅ ꯑꯍꯥꯟꯕ ꯊꯣꯡꯕ ꯀꯥꯟꯗ ꯑꯩꯈꯣꯏ ꯕꯣꯛꯅ ꯊꯔꯣꯏ ꯊꯣꯡꯍꯜꯂꯛꯑꯦ ꯑꯁ ꯊꯥꯎ ꯃꯟꯗꯅ ꯍꯩꯖꯤꯟꯕꯒꯤ ꯍꯦꯛꯇ ꯆꯥꯕ ꯌꯥꯗꯕꯅꯤꯃꯤ ꯊꯥꯎ ꯃꯇꯨꯝ ꯃꯇꯨꯝ ꯃꯇꯨꯝ ꯇꯥꯎꯔꯒ ꯑꯗꯨꯃꯥꯏꯅ ꯇꯧꯔꯒ ꯆꯥ ꯌꯥꯗꯕ ꯊꯣꯡꯉꯦ ꯑꯗꯨꯩ ꯑꯗꯨꯝ ꯇꯞ ꯇꯞ ꯈ꯭ꯋꯥꯏ ꯐꯥꯔꯁꯇ ꯊꯣꯡꯕꯗꯕꯨ ꯊꯧꯔꯏ ꯍꯥꯟꯅ ꯊꯣꯡꯍꯜꯜꯂꯦꯃꯦ ꯑꯩꯉꯣꯟꯗ ꯑꯩꯈꯣꯏ ꯕꯣꯛꯅ ꯀꯩꯝ ꯌꯦꯡꯗꯦꯀꯣ ꯃꯥꯗꯣ ꯗꯤ ꯏꯟꯖꯥꯡ ꯑꯣꯠꯂ ꯂꯩꯗꯣꯏꯅꯦꯕꯀꯣ ꯑꯗꯨꯗ ꯑꯩꯅ ꯑꯩꯁꯨ ꯍꯩꯅꯤꯡꯒ ꯇꯧꯔꯒ ꯊꯣꯡꯉꯤꯅꯦꯕ ꯑꯗꯨꯒꯅꯦ ꯑꯃꯝꯐꯥꯎ ꯀꯩꯅꯣ ꯇꯧꯗꯕꯅꯤ ꯍꯧꯖꯤꯛꯀꯥꯟꯗꯤ ꯑꯃꯨꯛ ꯀꯩꯀꯩꯗ ꯊꯒꯠꯄ ꯈꯣꯠꯄ ꯃꯌꯥꯝꯗꯣ ꯂꯣꯏ ꯌꯦꯡꯉꯒ ꯊꯣꯡꯕ ꯇꯝꯕ ꯈꯣꯠꯄ ꯌꯥꯏꯔꯦꯅ ꯑꯗꯨꯏ ꯃꯇꯝꯗꯗꯤ ꯀꯩꯝꯇ ꯂꯩꯕ ꯅꯠꯇꯦꯗꯣ ꯍꯥꯏꯕꯨꯗꯤ ꯍꯥꯏꯗꯦꯕ ꯐꯨꯠꯇꯣꯛꯑꯣ ꯀꯩꯅꯣ ꯇꯧꯊꯣꯛꯑꯣ ꯑꯗꯨꯒ ꯊꯥꯎꯗꯨꯗ ꯌꯩꯔꯣ ꯗ ꯑꯗꯨꯝ ꯍꯥꯞꯆꯤꯜꯂꯒ ꯂꯣꯏꯔꯦꯀꯣꯒ ꯍꯥꯏꯔꯒ ꯑꯗꯨꯝ ꯃꯣꯏꯁꯨ ꯊꯕꯛ ꯆꯤꯟꯕꯒꯤꯀꯣ ꯆꯤꯅꯤ ꯍꯩꯉꯥꯡ ꯀꯩꯀꯩ ꯆꯤꯅꯤꯗꯨ ꯇꯧꯔꯒ ꯑꯣꯠꯄ ꯑꯗꯒꯤ ꯃꯪꯒ꯭ꯔꯥꯒ ꯇꯧꯔꯒ ꯑꯆꯥꯄꯣꯠ ꯁꯥꯕꯒꯤ ꯑꯗꯨꯝ ꯀꯩꯅꯣ ꯇꯧꯕꯗꯨꯗ ꯐꯔꯛ ꯇꯥꯟꯅꯕꯒꯤ ꯑꯩꯉꯣꯟꯗ ꯊꯣꯡꯍꯟꯕ ꯑꯗꯨꯒ ꯆꯥꯕ ꯌꯥꯗꯅ ꯍꯧꯖꯤꯛꯐꯥꯎ ꯅꯤꯡꯁꯤꯡꯉꯦ ꯍꯥꯏꯕ
ꯅꯪ ꯋꯥꯔꯤꯗꯣ ꯇꯥꯔꯒ ꯐꯅꯗꯨꯝ ꯅꯨꯡꯁꯤꯅꯦ ꯑꯍꯥꯟꯕ ꯑꯍꯥꯟꯕ ꯍꯤꯟꯖꯥꯡ ꯊꯣꯡꯍꯟꯕꯗꯕꯨ ꯊꯔꯣꯏꯗꯒꯤ ꯍꯧꯍꯜꯂꯤꯑꯅꯦ ꯅꯠꯇꯦ ꯈꯤꯇꯪ ꯂꯥꯏꯕ ꯑꯃꯝꯗꯁꯨ ꯍꯋꯥꯏ ꯊꯣꯡꯕ ꯑꯣꯏꯒꯦꯔꯥ ꯑꯗꯒꯤ ꯁꯧꯒꯔꯤꯕꯨ ꯑꯣꯏꯒꯦꯔꯥ ꯂꯩꯗꯅꯀꯣ ꯑꯗꯩ ꯏꯔꯣꯝꯕꯕꯨ ꯑꯣꯏꯒꯦꯔꯥ ꯑꯗꯨꯅ ꯈꯇꯪꯗꯤ ꯑꯃꯨꯛ ꯁꯝꯃꯤꯗꯅ ꯂꯥꯏꯁꯨ ꯂꯥꯏꯗꯅꯀꯣ ꯊꯔꯣꯏꯗꯨꯗꯤ ꯑꯃꯨꯛ ꯐꯨꯠ ꯇꯣꯏꯅꯤ ꯑꯗꯥꯒꯤ ꯑꯃꯨꯛ ꯏꯔꯣꯟꯗꯣꯏꯅꯤ ꯑꯗꯥꯒꯤ ꯑꯃꯨꯛ ꯁꯣꯛ ꯇꯧꯗꯣꯏꯅꯤ ꯑꯗꯥꯒꯤ ꯃꯥꯗ ꯊꯥꯛꯀꯗꯧꯕ ꯃꯆꯜ ꯃꯌꯥꯝ ꯑꯃꯥ ꯌꯥꯎꯔꯤ ꯊꯧꯔꯣꯏꯗꯣ ꯉꯁꯥꯏꯒꯤ ꯃꯣꯏꯁꯨ ꯉꯥꯍꯤꯡ ꯆꯥꯍꯤꯡꯒꯤ ꯃꯅꯝ ꯑꯃꯥ ꯆꯦꯟꯕꯅꯤꯅ ꯃꯅꯝ ꯀꯟꯕ ꯄꯣꯠꯅꯤꯅꯀꯣ ꯃꯨꯊ꯭ꯔꯨꯕꯤ ꯈꯪꯗꯦ ꯑꯃꯥ ꯈꯪꯗꯦ ꯃꯔꯨ ꯃꯔꯥꯡ ꯑꯗꯨ ꯑꯥꯗꯅ ꯃꯌꯥꯝ ꯑꯃꯥ ꯂꯩꯗꯅꯀꯣ ꯊꯥꯛꯀꯗꯧꯕ ꯑꯗꯨ ꯃꯌꯥꯝꯗꯣ ꯅꯪꯗꯤ ꯑꯉꯥꯡꯅꯤꯅꯁꯨ ꯈꯪ ꯄꯣꯟꯇꯦ ꯍꯥꯏꯕ ꯃꯣꯏꯅ ꯐꯥꯅ ꯌꯥꯝ ꯍꯥꯏꯔꯒꯁꯨ ꯑꯗꯨꯒ ꯊꯔꯣꯏ ꯊꯣꯡꯕꯗꯒꯤ ꯍꯧꯍꯜꯂꯦꯅꯦ
ꯍꯣꯏ ꯂꯩꯅꯦ ꯑꯩꯗꯣ ꯑꯍꯥꯟꯕ ꯏꯍꯥꯟ ꯍꯥꯟ ꯊꯣꯡꯕ ꯑꯣꯏꯕꯅꯤꯅꯀꯣ ꯑꯗꯨꯝ ꯅꯤꯡꯁꯤꯡꯉꯥ ꯂꯩꯕꯗꯣ ꯑꯗꯨꯃꯥꯏꯟ ꯑꯣꯏ ꯍꯥꯏꯗꯤ ꯄꯁꯤꯛ ꯄꯤꯏꯌꯦꯕ ꯑꯗꯨꯀꯥꯟꯗ ꯍꯥꯏꯗꯤ ꯐꯥꯏꯁꯦ ꯌꯥꯝ ꯄꯤꯛꯏꯗ ꯑꯗꯨꯝ ꯑꯩꯈꯣꯏꯁꯦ ꯍꯣꯏ ꯑꯗꯨꯝ ꯒ꯭ꯌꯥꯟ ꯃ꯭ꯌꯦꯟ ꯈꯔ ꯈꯔ ꯇꯥꯔꯛꯄ ꯃꯇꯝ ꯑꯗꯥꯒꯤ ꯌꯥꯝ ꯄꯤꯛꯏ ꯍꯥꯏꯇꯥꯔꯦ ꯀꯨꯏꯗ꯭ꯔꯤ ꯍꯧꯖꯤꯛ ꯂꯩꯁꯥꯥꯕꯤ ꯐꯥꯔꯝꯅꯤ ꯂꯣꯏꯅ ꯍꯩꯕ ꯌꯥꯕ ꯃꯇꯝ ꯉꯥꯛꯇ ꯑꯣꯏꯔꯦꯕꯀꯣ ꯑꯩꯈꯣꯏ ꯄꯤꯁꯤꯛ ꯄꯤꯏꯉꯩ ꯑꯗꯨꯝ ꯊꯣꯡꯉꯦ ꯅꯪꯗꯤ ꯀꯔꯝ ꯀꯥꯟꯗꯒꯤ ꯊꯣꯡꯕ ꯍꯧꯔꯛꯀꯦ ꯅꯪꯒꯤꯗꯤ
ꯑꯩꯗꯤ ꯑꯗꯨꯝ ꯃꯁꯥꯒꯤ ꯑꯗꯨꯝ ꯈꯔ ꯄꯥꯝꯖꯕꯅꯤꯅ ꯑꯗꯨꯝ ꯑꯗꯨꯝ ꯍꯩꯒꯜꯂꯦ ꯍꯥꯏꯇꯥꯔꯦꯀꯣ ꯍꯩꯕꯁꯨ ꯑꯗꯨꯒ ꯑꯩꯅ ꯑꯥ ꯑꯩꯅ ꯈꯤꯇꯪ ꯇꯣꯏꯅ ꯊꯣꯡꯉꯛꯄꯒꯤ ꯃꯇꯝ ꯍꯥꯏꯔꯒꯗꯤ ꯎꯝ ꯀ꯭ꯂꯥꯁ ꯀꯥꯎꯔꯦꯗ ꯀꯣꯂꯦꯁꯀ ꯀꯥꯔꯛꯄꯒꯤ ꯇꯥꯏꯃꯤꯡ ꯑꯗꯥꯏꯗ ꯑꯣꯏꯗꯣꯏꯅꯤꯗ ꯍꯥꯏꯕꯗꯤ ꯑꯗꯨꯕꯨ ꯑꯩꯅ ꯀꯩꯅꯣꯒ ꯎꯝ ꯈꯔ ꯄꯤꯛꯏꯉꯩ ꯃꯇꯝꯗꯗꯤ ꯑꯗꯨꯝ ꯑꯩꯈꯣꯏꯒꯤ ꯃꯤ ꯌꯥꯝ ꯌꯥꯝꯕꯅꯤꯅꯀꯣ ꯑꯗꯥꯒꯤ ꯑꯩꯈꯣꯏ ꯏꯆꯦꯍꯣꯏꯁꯨ ꯂꯩ ꯑꯗꯥꯒꯤ ꯑꯩꯈꯣꯏ ꯃꯃꯥꯍꯣꯏꯁꯨ ꯂꯩ ꯑꯩꯈꯣꯏ ꯏꯇꯩꯃꯍꯣꯏꯁꯨ ꯃꯌꯥꯝ ꯁꯨꯝ ꯂꯩꯕꯅꯤꯅꯅꯦ ꯑꯗꯨꯒꯨꯝꯕꯒꯤ ꯑꯩꯈꯣꯏꯒꯤ ꯆꯥꯛꯈꯨꯝꯗꯒ ꯆꯪꯉꯒ ꯊꯣꯡꯕ ꯊꯥꯛꯄꯒꯤ ꯃꯔꯝꯗꯨꯗꯤ ꯑꯩꯈꯣꯏꯗꯤ ꯁꯨꯡꯌꯥꯎ ꯌꯥꯎꯔꯛꯇꯦꯕ ꯀꯩꯒꯤꯅꯣꯗ ꯃꯤ ꯌꯥꯝ ꯌꯥꯝꯕꯅꯤꯅ ꯍꯧꯖꯤꯛꯇꯕꯨ ꯃꯌꯥꯝ ꯑꯃꯨꯛ ꯑꯩꯈꯣꯏ ꯏꯆꯤꯟ ꯏꯅꯥꯎ ꯃꯌꯥꯝꯁꯦ ꯃꯌꯨꯝ ꯃꯀꯩ ꯄꯥꯟꯅꯔꯛꯄꯒꯤ ꯃꯥꯒꯤ ꯃꯥꯒꯤ ꯇꯣꯉꯥꯟ ꯇꯣꯉꯥꯟ ꯁꯨꯝ ꯂꯩꯅꯔꯛ ꯒꯤꯀꯣ ꯇꯧꯕꯁꯤꯗ ꯑꯩꯈꯣꯏ ꯇꯣꯉꯥꯟ ꯂꯩꯔꯛꯑꯕꯅꯤꯅ ꯑꯩꯈꯣꯏꯁꯨ ꯑꯩꯈꯣꯏꯒꯤ ꯇꯣꯉꯥꯟꯕ ꯑꯃꯥꯗꯨꯝ ꯑꯣꯏꯖꯔꯦꯗꯅꯀꯣ ꯑꯗꯨꯅ ꯆꯥꯛꯈꯨꯝ ꯇꯣꯡꯉꯥꯜꯂꯛꯄꯒꯤ ꯑꯩꯈꯣꯏ ꯃꯤ ꯌꯥꯝ ꯁꯨꯝ ꯌꯥꯝꯂꯛꯇꯕꯒꯤ ꯍꯥꯏ ꯍꯥꯏꯇꯥꯔꯦꯀꯣ ꯇꯣꯉꯥꯟ ꯇꯣꯉꯥꯟ ꯂꯩꯅꯔꯕꯅꯤꯅ ꯍꯥꯟꯅꯗꯤ ꯑꯩꯈꯣꯏ ꯃꯌꯥꯝꯁꯦ ꯄꯨꯟꯅ ꯑꯩꯈꯣꯏ ꯇꯔꯥꯃꯥꯊꯣꯏ ꯇꯔꯥꯅꯤꯊꯣꯏꯁꯦ ꯂꯩꯔꯛꯄꯅꯤꯗꯣ ꯍꯧꯖꯤꯛꯅ ꯑꯃꯨꯛ ꯇꯣꯉꯥꯟ ꯇꯣꯉꯥꯟꯅ ꯑꯩꯈꯣꯏ ꯃꯤ ꯃꯔꯤ ꯃꯉꯥ ꯃꯤ ꯃꯔꯤ ꯃꯉꯥ ꯂꯩꯅꯔꯛꯄꯒꯤ ꯉꯁꯥꯏꯒꯤ ꯑꯥ ꯊꯥꯕꯛ ꯆꯠꯅꯈꯤꯕ ꯑꯃꯥ ꯑꯃꯥ ꯇꯧꯅꯕꯒꯤ ꯁꯪꯉꯛꯇꯕꯒꯤ ꯇꯥꯏꯃꯤꯡꯗꯨꯗ ꯁꯨꯝ ꯅꯝ ꯅꯝꯗꯅ ꯁꯨꯝ ꯊꯣꯡꯕꯗꯒꯤ ꯑꯌꯥꯝꯕꯁꯨ ꯍꯩꯈꯤꯕꯅꯤ ꯑꯗꯨꯕꯨ ꯍꯦꯛ ꯍꯧꯔꯛꯄꯒ ꯑꯗꯨꯝ ꯀꯩ ꯍꯥꯏꯅꯤ ꯅꯪꯒꯤ ꯑꯗꯨꯃꯥꯏꯅ ꯑꯩꯈꯣꯏꯒꯤ ꯆꯥꯕ ꯌꯥꯗꯕꯒꯤ ꯃꯑꯣꯡꯗꯨꯗꯤ ꯇꯧꯗꯦꯕ ꯉꯁꯥꯏꯒꯤ ꯑꯩꯈꯣꯏ ꯊꯥꯔꯣꯏꯅꯁꯨ ꯍꯧꯗꯕꯅꯤꯅ ꯀꯩꯅ ꯍꯧꯈꯤꯕꯅꯣ ꯍꯥꯏꯕꯗꯤ ꯑꯩ ꯅꯤꯡꯁꯪꯗ꯭ꯔꯦ ꯑꯗꯨꯒ ꯃꯄꯨꯡ ꯑꯣꯏꯅ ꯍꯦꯛꯇ ꯑꯩꯉꯣꯟꯗ ꯀꯩꯅꯣ ꯇꯧꯗꯦ ꯌꯥꯗꯦ ꯍꯥꯏꯕꯒꯤ ꯃꯑꯣꯡꯗ ꯊꯣꯡꯍꯜꯂꯛꯄꯗꯨ ꯑꯗꯨꯗꯤ ꯂꯩꯇꯦꯕ ꯑꯩꯅ ꯁꯨꯝ ꯃꯣꯏꯅ ꯁꯪꯗꯕ ꯇꯥꯏꯃꯤꯡꯗ ꯑꯩꯅ ꯁꯨꯝ ꯊꯣꯡꯒꯦ ꯀꯥꯟ ꯇꯧꯔꯒ ꯍꯣꯏ ꯇꯥꯛꯄꯨꯗꯤ ꯑꯗꯨꯝ ꯇꯥꯛꯄꯤ ꯑꯩꯈꯣꯏꯒꯤꯗꯤ ꯊꯣꯡꯕꯗ ꯍꯣꯔꯦꯟ ꯅꯪ ꯑꯗꯨ ꯇꯧꯕꯗꯅꯦ ꯁꯤ ꯊꯥꯛꯀꯗꯧꯕꯅꯤꯀꯣ ꯑꯗꯨ ꯁꯤ ꯇꯧꯒꯗꯕꯅꯤꯀꯣꯅ ꯀꯃꯥꯏꯟ ꯇꯧꯔꯒ ꯇꯧꯈꯤꯕꯗꯒꯤ ꯑꯗꯨꯝ ꯁꯨꯝ ꯁꯨꯝ ꯍꯩꯈꯤꯕ ꯍꯥꯏꯇꯥꯔꯦ ꯈꯔꯁꯨ ꯃꯁꯥꯏꯒꯤ ꯈꯔ ꯊꯣꯡꯕ ꯊꯥꯛꯄꯗ ꯈꯔꯁꯨ ꯍꯩꯒꯟꯕ ꯍꯥꯏꯇꯥꯔꯦ ꯑꯗꯨꯃꯥꯏꯟ ꯑꯣꯏꯈꯤꯕꯅꯦ ꯑꯩꯒꯤꯗꯤ
ꯎꯝ ꯑꯩꯈꯣꯏꯅ ꯑꯃꯨꯛ ꯑꯗꯨꯝ ꯇꯧꯔꯣꯅ ꯍꯥꯏꯔ ꯊꯥꯗꯣꯔꯛꯄ ꯑꯗꯨꯗꯨꯒꯤ ꯇꯧꯈꯤꯕꯒꯤ
ꯑꯗꯨꯅꯦ ꯇꯧꯔꯣꯅ ꯍꯥꯏꯔ ꯊꯥꯗꯣꯛꯄꯗꯨꯗꯤ ꯌꯥꯔꯣꯏ ꯍꯥꯏꯕ ꯑꯉꯥꯡꯅ ꯑꯍꯥꯟꯕ ꯍꯧꯔꯛꯄꯗꯗꯤ ꯇꯝꯕꯤꯕ ꯑꯃ ꯆꯪꯉꯤꯕ ꯃꯅꯥꯛꯇ ꯂꯦꯞ ꯐꯝꯃꯒ ꯂꯩꯔꯒ ꯑꯦ ꯅꯪ ꯍꯟꯗꯛꯇꯤ ꯁꯤ ꯊꯥꯛꯇꯣꯏꯅꯤ ꯑꯗꯩ ꯑꯗꯨꯏ ꯃꯇꯨꯡꯗ ꯁꯤ ꯑꯣꯏꯗꯣꯏꯅꯤ ꯁꯧꯔ ꯃꯇꯨꯡꯗꯅꯦ ꯁꯦ ꯉꯥ ꯑꯌꯥꯏꯕꯗꯨ ꯊꯥꯛꯆꯟꯗꯣꯏꯅꯤ ꯀꯥꯡꯁꯣꯏꯅꯤꯅ ꯀꯥꯏ ꯂꯩꯗꯅꯀꯣ ꯑꯗꯨ ꯂꯣꯏꯔꯛꯄꯗꯅ ꯁꯦ ꯃꯅꯝ ꯅꯨꯡꯁꯤꯅꯕ ꯍꯥꯎꯅꯅꯕ ꯐꯗꯤꯒꯣꯝ ꯈꯔ ꯁꯣꯏꯔꯒꯅꯦ ꯀꯩꯅꯣ ꯇꯧꯒꯗꯕꯅꯤ ꯊꯥꯛꯆꯤꯟꯒꯗꯧꯕꯅꯤ ꯀꯥꯏꯅ ꯂꯩꯗꯅ ꯑꯗꯒꯤ ꯀꯥꯡꯉꯧ ꯉꯧꯕ ꯃꯇꯝꯗꯗꯤ ꯀꯥꯡꯉꯧꯀ ꯃꯥꯒꯤ ꯃꯆꯜ ꯃꯌꯥꯝꯗꯣ ꯊꯥꯎ ꯉꯧꯕ ꯂꯣꯏꯔꯒ ꯍꯥꯞꯆꯤꯜꯂꯕ ꯃꯇꯨꯡꯗ ꯊꯨꯨꯝꯗꯤ ꯌꯥꯝꯅ ꯉꯜꯂꯤꯉꯩꯗ ꯊꯥꯛꯀꯗꯧꯕꯅꯤ ꯀꯩꯒꯤꯅꯣ ꯌꯥꯝ ꯊꯨꯅ ꯃꯨꯅꯕꯅꯤ ꯀꯥꯏꯅ ꯂꯩꯗꯅ ꯁꯤꯒꯨꯝꯕꯒꯤ ꯑꯃꯈꯛ ꯃꯣꯏꯗ ꯃꯅꯥꯛꯇ ꯐꯝꯕꯅꯤ ꯈꯪꯗꯦ ꯂꯦꯞꯄꯅꯤ ꯈꯪꯗꯦ ꯇꯧꯔꯒ ꯇꯥꯛꯄꯤꯕ ꯑꯣꯏꯔꯗꯤ ꯍꯩꯒꯗꯧꯕꯅꯦ ꯍꯥꯏꯕ ꯅꯪꯒꯤꯗꯨꯗꯤ ꯑꯥ ꯍꯣꯔꯦꯟ ꯑꯗꯨ ꯇꯧꯔꯒ ꯑꯗꯨ ꯇꯧꯒꯗꯕꯅꯤꯀꯣꯅ ꯍꯥꯏꯔꯝꯃꯒ ꯆꯠꯈꯤꯕ ꯄꯣꯠꯇꯨꯗꯤ ꯅꯪ ꯀꯥꯏ ꯍꯩꯗꯣꯏꯅꯣꯕ ꯑꯉꯥꯡꯁꯨ ꯑꯣꯏꯕꯅꯤꯅ ꯑꯗꯩ ꯋꯥꯈꯜꯅ ꯁꯥꯖꯤꯜꯂꯒ ꯇꯧꯕꯁꯨ ꯌꯥꯕ ꯃꯇꯝ ꯅꯠꯇꯦ ꯍꯥꯏꯕ ꯅꯪꯗꯨꯗꯤ ꯌꯥꯝ ꯄꯤꯛꯏꯕꯅꯤꯅ
ꯍꯣꯏꯌꯦ ꯑꯗꯨ ꯑꯗꯨꯃꯥꯏꯅ ꯑꯗꯨꯝ ꯅꯤꯡꯁꯤꯡꯍꯧꯕꯗꯣ ꯅꯍꯥꯟꯋꯥꯏ ꯁꯣꯏꯕꯗꯣ ꯑꯗꯨ ꯅꯤꯡꯁꯤꯡꯍꯧꯕꯗꯣ ꯑꯗꯨꯝ ꯊꯥꯔꯣꯢ ꯊꯣꯡꯕ ꯈꯨꯗꯤꯡꯒꯤ ꯑꯗꯨꯝ ꯅꯤꯡꯁꯤꯡꯉꯦꯕ ꯑꯗꯨ ꯄꯤꯁꯤꯛ ꯄꯤꯛꯋꯤ ꯀꯥꯟꯗ ꯑꯩꯅ ꯍꯣꯏ ꯑꯗꯨꯗꯨꯅꯦ ꯄꯤꯁꯤꯛ ꯄꯤꯛ ꯀꯥꯟꯗ ꯇꯧꯈꯤꯕ ꯄꯣꯠꯅꯤꯅꯅꯦ ꯑꯗꯨꯝ ꯄꯤꯛꯏꯕ ꯄꯣꯠꯅꯤ ꯑꯗꯨ ꯇꯥꯏꯔꯁꯨ ꯑꯗꯨꯝ ꯅꯤꯡꯁꯤꯡꯉꯒ ꯂꯩꯍꯧꯕ ꯍꯥꯏꯕꯗꯣ ꯑꯗꯨꯃꯥꯏꯅ ꯇꯧꯋꯦꯕꯀꯣ ꯑꯗꯨꯒꯤꯅꯤꯗ
ꯅꯤꯡꯁꯤꯡꯕꯁꯦ ꯅꯨꯡꯁꯤꯕꯅꯤꯅꯦ ꯊꯥꯢꯅꯒꯤꯒ ꯅꯤꯡꯁꯤꯡꯉꯛꯄꯁꯦ ꯑꯩꯁꯨꯅꯦ ꯅꯪꯅ ꯅꯤꯡꯁꯤꯡꯉꯥꯛꯄ ꯍꯥꯢꯔꯒ ꯑꯩꯈꯣꯏ ꯕꯕꯥꯁꯦ ꯃꯥꯁꯦ ꯀꯩꯅꯣ ꯇꯧꯕ ꯎꯝ ꯅꯨꯡ ꯂꯩꯕꯒꯤ ꯃꯥꯁꯦ ꯅꯥꯕꯒꯤ ꯃꯥꯁꯦ ꯑꯥ ꯑꯔꯥꯞꯄꯗ ꯃꯥꯁꯦ ꯑꯗꯨꯗꯒꯤ ꯊꯥꯡ ꯊꯥꯕꯒꯤ ꯆꯠꯇꯣꯏꯕ ꯆꯠꯂꯝꯗꯥꯏꯗ ꯑꯩ ꯃꯇꯝꯗꯨꯗ ꯑꯩ ꯌꯥꯝ ꯄꯤꯛꯏꯑꯦ ꯌꯥꯝ ꯄꯤꯛꯏ ꯍꯥꯏꯁꯦ ꯑꯩꯁꯦ ꯑꯩꯈꯣꯏꯒꯤ ꯋꯥ ꯉꯥꯡꯕ ꯀꯥꯕꯛ ꯀꯥꯕꯛ ꯍꯩꯔꯒ ꯑꯩꯈꯣꯏꯒꯤ ꯋꯥꯈꯜ ꯈꯔꯒ ꯒ꯭ꯌꯥꯟ ꯈꯔ ꯈꯔ ꯂꯥꯛꯄꯒꯤ ꯃꯇꯥꯡꯗꯣ ꯑꯣꯏꯗꯣꯏꯅꯦ ꯑꯗꯨꯗꯨꯒ ꯆꯍꯤꯗꯤ ꯀꯌꯥꯃꯨꯛ ꯁꯨꯔꯝꯗꯣꯏꯅꯣ ꯈꯪꯗꯦ ꯑꯩꯁꯦ ꯁ꯭ꯀꯨꯜꯒ ꯀꯥꯗ꯭ꯔꯤꯕꯒꯤ ꯃꯇꯝ ꯃꯥꯜꯂꯦ ꯃꯗꯨ ꯆꯍꯤ ꯃꯔꯤ ꯃꯉꯥꯒꯤ ꯋꯥꯔꯤ ꯃꯥꯜꯂꯤꯀꯣ ꯁ꯭ꯀꯨꯜ ꯀꯥꯕ ꯍꯧꯕꯒꯨꯝꯕ ꯅꯠꯇ꯭ꯔꯒ ꯑꯪꯒꯋꯥꯗꯤꯒꯨꯝꯕꯗꯒ ꯀꯥꯕꯒꯤ ꯇꯥꯏꯃꯤꯡ ꯑꯣꯏꯔꯝꯗꯧ ꯃꯇꯝ ꯑꯣꯏꯔꯝꯗꯧ ꯃꯥꯂꯦ ꯑꯗ ꯑꯩꯈꯣꯏꯕꯥ ꯆꯠꯂꯝꯗꯥꯏꯗ ꯕꯕꯥꯗꯨꯅ ꯑꯩ ꯍꯌꯦꯡ ꯍꯜꯂꯛꯄ ꯀꯩ ꯂꯩꯔꯛꯑꯣ ꯍꯥꯏꯅꯣ ꯀꯥꯏꯅ ꯍꯪꯕꯗ ꯑꯩꯅ ꯕꯣꯜ ꯂꯩꯔꯛꯑꯣ ꯀꯥꯏꯅ ꯍꯥꯏꯈꯤꯕ ꯈꯪꯕ꯭ꯔꯥ ꯕꯣꯜ ꯑꯗꯤ ꯑꯃ ꯑꯩꯈꯣꯏꯒꯤ ꯀꯩꯅꯣꯗꯨꯅꯤꯀꯣ ꯅꯨꯡꯁꯤꯠ ꯀꯥꯝꯕꯤꯗꯨꯅꯤ ꯆꯤꯟꯅ ꯀꯥꯝꯕꯤꯗꯨꯅꯦꯕ ꯕꯣꯜ ꯌꯥꯝ ꯄꯥꯝꯃꯦꯕ ꯑꯉꯥꯡ ꯑꯣꯢꯔꯤꯉꯩꯁꯦ ꯑꯗꯣ ꯍꯧꯖꯤꯛ ꯅꯪꯅ ꯍꯥꯏꯔꯀꯥꯟꯗ ꯅꯤꯡꯁꯤꯡꯉꯛꯑꯦ ꯀꯨꯏꯗꯕꯒꯤ ꯋꯥꯔꯤꯅꯤꯗ
ꯍꯣꯏ ꯑꯗꯨꯅꯦ ꯑꯉꯥꯡ ꯑꯣꯏꯔꯤꯉꯩ ꯃꯇꯝꯗ ꯌꯥꯝ ꯅꯨꯡꯁꯤꯕꯅꯦ ꯑꯗꯨꯅꯦ ꯑꯗꯨꯝ ꯍꯧꯈ꯭ꯔꯦ ꯍꯧꯖꯤꯛꯇꯤ ꯑꯗꯨꯝ ꯀꯩꯅꯣ ꯑꯣꯏꯅ ꯂꯩꯍꯧꯔꯦꯅ ꯅꯤꯡꯁꯤꯡꯕ ꯑꯣꯏꯅ ꯂꯩꯍꯧꯔꯦꯅ ꯍꯥꯟꯂꯛꯑꯣꯗꯤ ꯌꯥꯔꯣꯏꯗꯕꯅꯤꯅ
ꯑꯁ ꯅꯤꯡꯁꯤꯡꯕꯒꯤꯗꯤ ꯌꯥꯝ ꯅꯤꯡꯁꯤꯡꯉꯤꯗ ꯕꯕꯥꯅ ꯊꯕꯛ ꯆꯠꯂꯝꯗꯥꯏꯁꯦ ꯃꯥꯁꯦ ꯁꯥꯏꯀꯜꯗ ꯑꯩꯈꯣꯏꯒꯤ ꯁꯥꯏꯀꯜ ꯅꯨꯄꯥ ꯁꯥꯏꯀꯜ ꯑꯃ ꯃꯃꯥꯡꯗꯒ ꯇꯣꯡꯕ ꯌꯥꯕꯗꯣ ꯕꯥꯔꯒ ꯌꯥꯎꯕꯗꯨꯅꯦꯕꯀꯣ ꯑꯗꯨꯗꯣ ꯑꯗꯨꯗꯨꯃ ꯃꯥꯁꯦ ꯄꯨꯔꯒ ꯃꯥꯒꯤ ꯂꯩꯈꯥꯎ ꯑꯃ ꯑꯗꯨꯝ ꯍꯥꯞꯄꯤꯕ ꯃꯥꯅ ꯊꯕꯛ ꯀꯥꯕꯁꯦ ꯂꯩꯈꯥꯎꯁꯦ ꯍꯥꯞꯄꯁꯤꯗ ꯂꯩꯈꯥꯎꯁꯤꯅ ꯀꯔꯤ ꯄꯨꯢꯅꯣ ꯍꯥꯏ ꯀꯥꯟꯗꯅꯦ ꯏꯁꯤꯡ ꯂꯤꯇꯔ ꯑꯃꯒꯤ ꯍꯥꯞꯇꯣꯏꯅꯦꯕ ꯃꯥꯁꯦ ꯑꯗꯨꯗꯨ ꯑꯩꯈꯣꯏꯒꯤ ꯊꯥꯏꯅꯒꯤ ꯑꯩꯈꯣꯏꯒꯤ ꯑꯥ ꯀꯩꯅꯣ ꯒꯦꯂꯣꯟ ꯀꯥꯏꯅ ꯂꯩꯕ ꯑꯩꯈꯣꯏꯒꯤ ꯕꯣꯇꯜ ꯊꯥꯎ ꯆꯥꯕꯒ ꯍꯥꯞꯄꯒꯤ ꯊꯥꯎ ꯆꯥꯕ ꯂꯤꯇꯔ ꯃꯉꯥꯃꯨꯛꯀꯤꯒ ꯍꯥꯞꯄꯒꯤ ꯎꯝ ꯄꯝ ꯀꯩꯅꯣꯗꯣ ꯄꯥꯠꯇꯔꯗꯣ ꯑꯗꯨꯒꯨꯝꯕ ꯄꯥꯔꯠ ꯑꯗꯨꯗ ꯍꯧꯖꯤꯛꯀꯤꯁꯤꯅ ꯂꯤꯇꯔ ꯑꯃꯈꯛꯇꯪ ꯆꯟꯕ ꯏꯁꯤꯡ ꯍꯥꯞꯅꯕꯅꯦꯕ ꯑꯗꯨꯗꯨ ꯄꯨꯔ ꯄꯨꯔꯒ ꯑꯣꯐꯤꯁ ꯀꯥꯗꯣꯏꯅꯤ ꯑꯗꯨ ꯑꯣꯐꯤꯁ ꯍꯜꯂꯛꯄꯒ ꯑꯥ ꯀꯩꯅꯣ ꯅꯨꯃꯤꯗꯥꯡ ꯋꯥꯏꯔꯝꯒꯤ ꯄꯨꯡ ꯃꯉꯥ ꯇꯥꯕꯁꯤꯗ ꯑꯩꯈꯣꯏ ꯏꯃꯅ ꯆꯥꯛ ꯂꯣꯏꯗꯣꯏꯅꯦꯕ ꯆꯥꯛꯁꯦ ꯉꯟꯅ ꯉꯟꯅ ꯆꯥꯗꯣꯏꯅꯤ ꯃꯥꯁꯦ ꯑꯗꯨꯒ ꯉꯟꯅꯁꯨ ꯑꯗꯨꯝ ꯇꯨꯝꯗꯣꯏꯅꯤ ꯑꯗꯨꯒ ꯑꯃꯨꯛ ꯉꯟꯅ ꯑꯃꯨꯛ ꯌꯥꯎꯍꯧ ꯑꯗꯨꯏꯅꯦꯕ ꯀꯩꯒꯤꯅꯣꯗ ꯃꯥꯒꯤ ꯊꯕꯛꯁꯦ ꯌꯥꯝ ꯌꯥꯝꯟꯕ ꯌꯨꯝꯗꯁꯨ ꯑꯃꯨꯛ ꯔꯤꯁꯣ ꯀꯩꯀꯥꯁꯦ ꯌꯥꯝ ꯂꯣꯏꯕꯒꯤꯀꯣ ꯑꯌꯨꯛꯁꯦ ꯉꯟꯇꯥꯅ ꯃꯥꯗꯤ ꯄꯨꯡ ꯑꯍꯨꯝ ꯃꯈꯥꯏ ꯃꯔꯤ ꯁ꯭ꯋꯥꯏꯗ ꯍꯧꯒꯠꯂꯒ ꯃꯥ ꯍꯛꯆꯥꯡ ꯁꯥꯖꯦꯜ ꯇꯧꯕ ꯆꯠꯈ꯭ꯔꯅꯤꯀꯣ ꯑꯗꯨꯒ ꯍꯛꯆꯥꯡ ꯁꯥꯖꯦꯜꯁ ꯍꯜꯂꯛꯑꯀꯥꯟꯗ ꯑꯃꯨꯛ ꯂꯤꯛꯁꯣ ꯃꯌꯥꯝꯖꯦ ꯂꯣꯏ ꯁꯦꯝꯃꯝꯃꯦꯗꯅ ꯑꯗꯨꯒ ꯑꯃꯨꯛ ꯃꯥ ꯆꯥꯛ ꯇꯣꯛꯑꯒ ꯑꯃꯨꯛ ꯐꯤꯔꯣꯟꯜ ꯀꯩꯀꯥ ꯂꯣꯏꯁꯤꯜꯂꯒ ꯑꯃꯨꯛ ꯑꯣꯐꯤꯁ ꯀꯥꯈꯤꯗꯣꯏꯅꯦꯕ ꯑꯗꯨꯅ ꯑꯁ ꯊꯕꯛꯁꯦ ꯑꯗꯨꯛꯀꯤ ꯃꯇꯤꯛ ꯍꯣꯠꯅꯔꯛꯄꯖꯥꯠꯅꯤ ꯑꯩꯈꯣꯏꯕꯥꯗ ꯑꯩꯈꯣꯏ ꯏꯆꯤꯜ ꯏꯅꯥꯎ ꯃꯌꯥꯝꯁꯦ ꯂꯣꯏꯅꯃꯛ ꯂꯥꯏꯔꯤꯛ ꯇꯝꯍꯜꯂꯒ ꯍꯣꯠꯅꯔꯛꯏꯅꯦ ꯀꯩꯅꯣ ꯏꯆꯜ ꯏꯅꯥꯎ ꯅꯤꯄꯥꯜꯁꯦ
ꯍꯣꯏ ꯑꯗꯨꯅꯤ ꯍꯧꯖꯤꯛꯀꯥꯟꯗꯤ ꯌꯦꯡꯉꯨꯅꯦ ꯅꯍꯥꯟꯋꯥꯏ ꯑꯩꯈꯣꯏ ꯊꯥꯏꯅꯉꯩꯒꯤꯗꯤ ꯑꯩꯈꯣꯏꯅ ꯈꯪꯉꯛꯄꯗ ꯑꯗꯨꯝ ꯔꯤꯛꯁꯣꯖꯦ ꯑꯗꯨꯝ ꯇꯣꯡꯗꯅ ꯈꯣꯠ ꯑꯗꯨꯅ ꯇꯧꯔꯝꯕ ꯑꯗꯨꯝ ꯅꯨꯡꯉꯥꯏꯕꯅꯦꯕꯀꯣ ꯍꯥꯏꯕꯗꯤ ꯔꯤꯛꯁꯣ ꯇꯣꯡꯕꯒꯤ ꯑꯃ ꯍꯥꯟꯅ ꯇꯣꯡꯕ ꯀꯥꯟꯗ ꯀꯤꯕꯗꯣ ꯇꯥꯒꯤꯗ꯭ꯔꯥ ꯇꯥꯒꯤꯗ꯭ꯔꯥ ꯄꯥꯈꯠꯂꯒ ꯄꯥꯏꯔꯦ ꯄꯥꯏꯔ ꯇꯣꯡꯕꯅꯤ ꯍꯥꯏꯗꯤ ꯃꯥꯒꯤꯗꯤ ꯃꯥꯡꯗ ꯄꯥꯏꯐꯝ ꯂꯩꯇꯦꯗ ꯁꯥꯏꯠ ꯁꯥꯏꯠꯇ ꯑꯗꯨꯝ ꯄꯥꯏꯗꯣꯏꯅꯤꯅꯀꯣ ꯑꯗꯨꯀꯥꯟꯗ ꯑꯗꯨꯝ ꯃꯥꯒꯤ ꯁꯤꯠ ꯁꯨ ꯃꯨꯛ ꯅꯥꯟꯊꯒꯨꯝ ꯀꯩꯒꯨꯝ ꯇꯧ ꯑꯗꯨ ꯑꯌꯥꯝꯕꯅ ꯀꯤꯖꯕꯒꯤ ꯑꯩꯈꯣꯏꯗꯤ ꯃꯈꯥꯒꯤ ꯑꯃ ꯑꯩꯈꯣꯏꯒꯤ ꯃꯥꯒꯤ ꯃꯇꯝ ꯃꯥꯒꯤ ꯐꯝꯐꯝꯒ ꯐꯝꯐꯝꯗꯣ ꯑꯗꯨꯗ ꯑꯌꯥꯝꯕ ꯄꯥꯏꯅꯕ ꯍꯣꯠꯅꯅꯕꯩ ꯃꯈꯥ ꯑꯗꯨꯝ ꯇꯣꯡꯉ ꯁꯨꯃꯥꯏꯅ ꯀꯨꯜꯂꯔ ꯑꯗꯨꯝ ꯄꯥꯏꯗꯨꯣꯏꯅꯦꯕ ꯍꯥꯏꯗꯤ ꯃꯊꯛꯇ ꯇꯣꯡꯕꯁꯤ ꯀꯤꯖꯕ ꯑꯗꯨꯃꯥꯏꯅ ꯇꯣꯡꯉꯦ ꯅꯍꯋꯥꯏ ꯑꯉꯥꯡ ꯑꯣꯏꯀꯥꯟꯗ
ꯎꯝ ꯈꯤꯇꯪ ꯑꯩꯈꯣꯏꯒꯤꯅꯦ ꯌꯨꯡꯊꯔꯞ ꯇꯧꯕꯒꯤ ꯇꯥꯏꯞꯇ ꯇꯧꯕꯅꯦꯕ ꯃꯣꯏꯖꯦ ꯃꯥꯏ ꯃꯋꯣꯡꯁꯦ ꯑꯗꯨꯅꯅꯦ ꯇꯣꯡꯕꯗ ꯈꯤꯇꯪ ꯅꯨꯡꯉꯥꯏ ꯐꯠꯇꯕꯅꯦꯕ ꯔꯤꯛꯁꯣ ꯇꯣꯡꯕꯁꯦ ꯑꯩꯈꯣꯏꯒꯤ ꯀꯩ ꯍꯥꯏꯅꯤ ꯏꯁꯥꯗ ꯀꯤꯊꯤ ꯀꯤꯔꯨꯝ ꯑꯣꯏꯕꯗꯣ ꯑꯣꯏꯕꯅꯦꯕ ꯑꯗꯨꯅꯅꯦ ꯑꯩꯈꯣꯏꯗꯤ ꯏꯁꯥꯅ ꯁꯨꯝ ꯂꯣꯏꯔꯒ ꯌꯨꯝꯗ ꯂꯩꯔꯛꯄ ꯄꯣꯠꯅꯤꯅꯅꯦ ꯑꯩꯈꯣꯏꯒꯤ ꯑꯉꯥꯡ ꯑꯣꯏꯅ ꯑꯗꯨꯝ ꯔꯤꯛꯁꯣꯖꯦ ꯊꯧꯕ ꯍꯩꯔꯛꯑꯦꯕ ꯑꯁ ꯑꯥꯍꯟꯕ ꯊꯧꯕꯗꯒꯗꯤ ꯈꯣꯡꯕꯥꯟꯗ ꯌꯨꯝꯁꯤꯜꯂꯤꯅꯤꯍꯦ ꯑꯩꯈꯣꯏꯒꯤ ꯌꯨꯝꯒꯤ ꯃꯃꯥꯡꯗ ꯂꯩꯕ ꯈꯣꯡꯕꯥꯟꯗꯨ ꯌꯨꯡꯁꯤꯜꯂꯤꯅꯤ ꯀꯩꯅꯣ ꯃꯇꯝꯗꯨꯗꯗꯤ ꯗ꯭ꯔꯦꯟꯒ ꯆꯜꯂꯝꯄꯣꯟꯇꯦ ꯈꯣꯡꯕꯥꯟ ꯑꯣꯏꯅ ꯂꯩꯔꯝꯃꯤ ꯃꯤꯅꯦꯕ ꯑꯗꯨꯒꯅꯦ ꯑꯥ ꯈꯣꯏꯒꯤ ꯏꯁꯤꯡ ꯀꯪꯕꯒꯤ ꯇꯥꯏꯃꯤꯡ ꯑꯣꯏꯕꯒꯤ ꯐꯔꯤꯅꯦꯕ ꯑꯗꯨꯗꯨꯅꯅꯦ ꯈꯣꯡꯕꯥꯟꯗ ꯌꯨꯡꯖꯟꯕ ꯑꯗꯨꯁꯨ ꯑꯩꯅ ꯍꯩꯕ ꯁꯥꯗꯅꯀꯣ ꯑꯩꯈꯣꯏ ꯑꯉꯥꯡꯁ꯫ꯖꯤꯡꯒꯖꯨ ꯍꯥꯞꯄꯒ ꯇꯣꯡꯍꯜꯂꯤꯅꯤ ꯑꯗꯨꯒ ꯑꯩꯅ ꯊꯧꯔꯤꯅꯤꯀꯣ ꯈꯣꯡꯕꯥꯡꯗ ꯌꯨꯝꯁꯤꯜꯂꯦ ꯍꯧꯖꯤꯛ ꯅꯤꯡꯁꯤꯡꯉꯒ ꯅꯨꯡꯁꯤ ꯌꯥꯝꯅ ꯋꯥꯔꯤꯗꯨ
ꯍꯣꯏ ꯐꯔꯦ ꯑꯩ ꯑꯝꯇꯥ ꯀꯩꯅꯥꯏꯣ ꯇꯧꯈꯤꯒꯦ ꯐꯤꯔꯣꯟ ꯍꯣꯡꯗꯣꯛꯄ ꯈꯣꯠꯄꯥ ꯇꯧꯈꯤꯒꯦ ꯊꯝꯃꯒꯦꯀꯣ
ꯊꯝꯃꯣ ꯊꯝꯃꯣ
ꯊꯝꯃꯣ ꯊꯝꯃꯣ